ꯍꯜꯂꯣ
ꯍꯂꯣ
ꯅꯨꯡꯉꯥꯏꯔꯤꯕ꯭ꯔꯣ
ꯅꯨꯡꯉꯥꯏꯔꯤꯒꯦ
ꯐꯥꯔꯔ ꯄ ꯑꯅꯥ ꯅꯂꯣ ꯈꯨꯗ
ꯐꯠꯇꯦꯗ
ꯀꯔꯤꯗꯥ
ꯑꯩ ꯇꯨꯝꯕꯒ ꯍꯧꯒꯠꯇ꯭ꯔꯤꯌꯦ ꯕꯣꯜꯁꯦ ꯉꯝꯕꯅꯦ ꯑꯁ ꯕꯣꯔ ꯌꯦꯡꯗ꯭ꯔꯣ
ꯌꯦꯡꯉꯦꯅ ꯑꯗꯣ ꯑꯩꯒꯤꯗꯤ ꯉꯁꯥꯏꯅ ꯂꯣꯏꯈ꯭ꯔꯦ
ꯑꯁ ꯉꯁꯥꯏꯒꯤꯗꯨꯁꯨ ꯌꯦꯡꯉꯦ ꯍꯧꯖꯤꯛꯀꯤꯗꯨꯁꯨ ꯌꯦꯡꯉꯝꯕꯅꯦ ꯑꯩꯗꯤ
ꯍꯧꯖꯤꯛ ꯍꯧꯖꯤꯛ ꯐꯣꯠ ꯂꯩꯔꯤꯕ꯭ꯔꯥ
ꯀꯂꯝꯕꯤꯌꯥꯒ ꯒꯅꯥꯒ ꯁꯥꯟꯅꯩꯈꯤꯗꯤ
ꯑꯣ ꯑꯗꯨꯗꯤ ꯈꯪꯗ꯭ꯔꯦ
ꯑꯁ ꯑꯌꯨ ꯑꯩꯩ
ꯂꯣꯏ ꯅꯥꯔ ꯃꯥꯜꯂꯦ ꯑꯩ ꯌꯣꯛꯑꯣ ꯌꯣꯛꯑꯣ ꯇꯧꯔꯂꯦ
ꯈꯪꯗꯦ ꯏꯁꯥꯁꯦ ꯀꯩꯅꯣꯝ ꯇꯧꯋꯦꯗꯗ
ꯏꯁꯤꯡꯗ ꯊꯨꯝ ꯈꯔ ꯍꯥꯞ ꯄꯣ ꯑꯗꯨꯒ ꯏꯁꯤꯡ ꯂꯨꯝꯕꯨ ꯂꯨꯝꯕꯨ ꯇꯧꯕꯗ
ꯎꯝ ꯎꯝ ꯍꯣꯏ ꯍꯣꯏ ꯇꯧꯒꯦ ꯍꯜꯂ ꯇꯧꯒꯦ ꯀꯦꯗꯧꯔꯃꯤꯅꯅ
ꯍꯧꯖꯤꯛꯅ ꯆꯥꯛ ꯌꯦꯟꯁꯥꯡ ꯊꯣꯡꯕ ꯂꯣꯏꯔꯒ ꯍꯧꯖꯤꯛ
ꯀꯩꯅꯣ ꯆꯥꯛ ꯆꯥꯛ ꯊꯣꯡꯉꯔꯕ ꯍꯥꯏꯁꯦ
ꯍꫭꯏ
ꯑꯁ ꯑꯩ ꯇꯨꯝꯕꯕꯥꯎ ꯍꯕꯗꯔꯤ
ꯕꯣ ꯌꯦꯡꯅꯤꯡꯉꯥꯏ ꯍꯧꯒ ꯆꯠꯂꯒ ꯕꯣꯜꯗꯣ ꯂꯣꯏꯈ꯭ꯔꯕꯒꯦ ꯀꯔꯤꯁꯨ ꯇꯧꯅꯤꯡꯉꯥꯏ ꯂꯩꯇꯦꯅ ꯍꯦꯛꯇ ꯊꯣꯡꯏꯒꯦ ꯊꯣꯡꯈ꯭ꯔꯕ
ꯆꯥꯛ ꯆꯥꯕ ꯂꯥꯛꯑꯒꯦ ꯑꯗꯨꯗꯤ
ꯑꯥ ꯂꯥꯛꯑꯣ ꯉꯔꯥꯡꯒꯤ ꯔꯁꯃꯥ ꯏꯟꯁꯥꯡꯂꯩ ꯑꯗꯨꯒ ꯀꯉꯥꯎꯃ
ꯁꯥ ꯑꯣꯏꯆꯥꯅꯤꯡꯉꯤ ꯑꯩꯗꯤ
ꯑꯩꯁ ꯅꯪ ꯂꯣꯛ ꯈꯨꯔꯤꯗ ꯁꯥ ꯆꯥꯕ ꯌꯥꯗꯦ
ꯀꯩꯅꯣ ꯂꯣꯛꯈꯨꯔꯗꯤ ꯁꯥ ꯆꯥ ꯌꯥꯗ꯭ꯔꯥ ꯍꯥꯏꯁꯦ
ꯑꯃꯨꯛꯀ ꯆꯥꯁꯤꯜꯂꯗꯤ ꯈꯔ
ꯐꯠꯇꯕ꯭ꯔꯕ ꯐꯠꯇꯕ꯭ꯔꯥ ꯎꯝ ꯑꯩ ꯈꯪꯗꯦꯅꯦ ꯑꯗꯨꯗꯤ ꯑꯗꯨꯅꯦ
ꯁꯤꯡꯒ ꯈꯣꯏꯍꯤꯁꯨ ꯆꯥꯔꫭꯅ
ꯎ ꯀꯩꯅꯣꯒ ꯂꯩꯄꯨꯡꯈꯥꯡꯒ ꯆꯥꯏ
ꯑ
ꯉꯔꯥꯡꯁꯨ ꯃꯣꯏꯅ ꯕꯣꯜ ꯁꯥꯟꯅꯕ ꯆꯠꯂꯨꯕ
ꯑꯁ
ꯑꯣ
ꯍꯣꯏ ꯃꯇꯝꯅꯤꯅ ꯆꯠꯀꯗꯧꯕꯅꯤ
ꯃꯇꯝ ꯅꯠꯇꯦꯗ ꯑꯩꯗ ꯑꯗꯨꯝ ꯆꯠꯂꯤꯗ ꯑꯗꯨꯒꯤꯅꯤꯗ
ꯎꯝ
ꯎꯝ
ꯣꯜꯗꯤ ꯁꯅꯥꯗꯕꯏ ꯌꯥꯗꯅ
ꯍꯝ
ꯍꯦꯛꯇ ꯆꯠꯇ꯭ꯔꯕ ꯆꯥꯛ ꯆꯥꯕ ꯌꯥꯗꯦ ꯍꯥꯏꯕ ꯆꯠꯇ꯭ꯔꯥ
ꯎꯝ ꯆꯥꯛ ꯆꯪꯗꯦ ꯅꯪ ꯉꯁꯥꯏ ꯕꯣꯜ ꯃꯀꯣꯛꯇ ꯌꯦꯡꯕ꯭ꯔꯣ
ꯑꯪ ꯑꯃꯗꯨꯀꯣ
ꯎꯝ
ꯍꯣꯏ
ꯎꯝ ꯑꯁ ꯑꯩꯗꯤ ꯉꯁꯥꯏꯗꯣ ꯑꯁ ꯗ꯭ꯔꯣ ꯆꯠꯂꯒ ꯄꯦꯅꯥꯜꯇꯤ ꯀꯧꯅꯗꯧꯕ ꯃꯥꯜꯂꯝꯃꯕꯅꯤꯅꯦ
ꯎꯝ
ꯑꯗꯣ ꯍꯟꯗꯣꯔꯛꯑꯦ ꯇꯤꯝ ꯑꯃꯗꯣ ꯑꯁ ꯗꯤꯐꯦꯟꯁ ꯑꯃ ꯀꯜꯂꯦꯅꯤ
ꯍꯥꯥ
ꯃꯣꯏ ꯇꯤꯝ ꯑꯃꯗꯣ ꯗꯤꯐꯦꯟꯁ ꯌꯥꯝ ꯀꯜꯂꯦꯕ
ꯑꯣ
ꯑꯗꯨꯅ ꯃꯣꯏ ꯄꯨꯂꯞ ꯍꯟꯊꯔꯒ ꯂꯩꯕꯅꯤꯅ ꯕꯣꯜ ꯄꯨꯐꯝ ꯆꯪꯐꯝꯗ ꯂꯩ ꯊ꯭ꯔꯔꯤꯗꯅ
ꯑꯩꯗꯤ ꯑꯃꯗꯨꯅ ꯉꯝꯔꯗꯤ ꯐꯔꯅꯤ ꯍꯥꯏꯅ ꯈꯟꯕꯅꯦ
ꯀꯩ ꯃꯅꯒ
ꯅꯠꯇꯦ ꯅꯨꯡꯁꯤꯗ꯭ꯔꯣ
ꯁꯨꯝꯩ ꯄꯣꯄꯨꯂꯦꯁꯟꯒ ꯌꯥꯝ ꯄꯥꯡ ꯌꯥꯝꯗꯕꯅꯦ ꯃꯣꯏꯁꯨ ꯑꯁ ꯄꯥꯎ ꯑꯃꯨꯛ ꯂꯥꯛ ꯁꯂꯤꯅꯤꯔꯥ ꯀꯔꯟ ꯇꯏ ꯇꯆꯥ ꯍꯥꯊ
ꯑ ꯅꯃꯣꯏꯗꯨ ꯀ꯭ꯔꯤꯖꯥ ꯀꯨꯏ ꯀꯨꯏꯈ꯭ꯔꯕ ꯃꯇꯨꯡꯗ ꯑꯃꯕꯛꯀ ꯃꯣꯏ ꯀ꯭ꯂꯤꯐꯥꯏ
ꯎꯝ ꯀꯨꯏꯔꯦ ꯃꯣꯏ ꯀ꯭ꯋꯥꯂꯤꯐꯥꯏ ꯇꯧꯔꯛꯏꯁꯦ ꯎꯝ
ꯎꯝ ꯑꯗꯨꯒ ꯃꯣꯏ ꯍꯨꯀꯟꯗꯨꯁꯨ
ꯑꯥ ꯑꯁ ꯃꯁꯥꯗꯤ ꯀꯜꯂꯦꯍꯦ ꯂꯣꯏꯅ ꯑꯣꯏꯣꯏ
ꯎꯝ ꯊꯤꯝ ꯑꯃꯗꯤ ꯂꯣꯏ ꯋꯥꯕꯗꯨ ꯎꯠꯊꯣꯛꯅ ꯃꯣꯏꯗꯤ ꯎꯠꯊꯣꯛꯇ ꯋꯥꯕ
ꯊꯞ ꯇ ꯍꯝ
ꯀꯟꯕꯥꯟꯕꯒꯤ ꯅꯨꯡꯁꯤꯈ꯭ꯔꯕ
ꯀꯔꯤꯗꯁꯨ
ꯑꯃꯕꯨꯁꯨ ꯁꯤꯒꯦ ꯁꯤꯒꯦ ꯇꯧꯔꯅꯦ
ꯎ ꯂꯅ ꯁꯤꯗꯤ
ꯍꯧꯖꯤꯛ ꯍꯧꯖꯤꯛꯀꯤꯗꯤ ꯅꯪ ꯀꯅꯥꯕꯨ ꯀꯩꯅꯣ ꯇꯧꯔꯣ
ꯆꯄꯣꯠ ꯂꯣ ꯑꯣ
ꯑꯁꯤꯁꯨ
ꯑꯥꯔꯖꯦꯟꯇꯤꯅꯥꯒ ꯀꯂꯝꯕꯤꯌꯥ ꯍꯧꯖꯤꯛ ꯁꯥꯟꯅꯩꯗꯣ ꯑꯗꯨ ꯑꯅꯤꯗꯨ ꯁꯞꯄꯣꯔ꯭ꯠ ꯇꯧꯕꯅꯦ ꯑꯩꯗꯤ ꯀꯩ
ꯑꯧ ꯑꯣ ꯑꯣ ꯑꯣ ꯅꯪ ꯁꯞꯄꯣꯔ꯭ꯠ ꯇꯧꯕ ꯇꯤꯝ ꯑꯅꯤ ꯇꯧꯕꯅꯤꯅ ꯍꯣ ꯎꯝ ꯎꯝ
ꯍꯣꯏ ꯍꯣꯏ ꯅꯪꯒꯤꯗꯤ ꯍꯥꯞꯂꯝꯕ ꯕ꯭ꯔꯥꯎꯟ ꯁꯨꯒ꯭ꯔ ꯀꯤꯂꯣ ꯒ꯭ꯔꯥꯝ ꯑꯅꯤ ꯃꯈꯥꯏ
ꯑꯩꯒꯤ ꯁꯞꯄꯣꯔ꯭ꯠ ꯇꯧꯕ ꯇꯤꯝꯗꯤ ꯁꯅꯠ ꯑꯃꯨꯛꯀ ꯅꯦꯛꯁꯇ ꯁꯅꯒꯅꯤꯗ ꯁ꯭ꯄꯦꯟꯒ ꯐ꯭ꯔꯥꯟꯁ
ꯑꯣ ꯐ꯭ꯔꯥꯟꯁꯁꯨ ꯐꯖꯩꯍꯦ ꯍꯟꯇꯛ ꯐꯖꯅ ꯁꯤꯀꯤꯅꯤ ꯐꯥꯗꯛꯀꯤ
ꯎꯝ
ꯃꯇꯥꯡ ꯆꯥꯗꯦ ꯄꯥꯎ ꯂꯧꯎꯁꯤꯜꯂꯛꯏꯖꯦ ꯑꯃꯨꯛ
ꯍꯤ ꯃꯇꯥꯡ ꯍꯣꯏ ꯃꯇꯥꯡ ꯎꯝ ꯇꯥꯏꯃꯤꯡꯗꯣ ꯐꯖꯅ ꯉꯥꯛꯔꯒ ꯃꯤ ꯄꯥꯎ ꯂꯥꯛꯏꯗꯣ ꯀꯔꯤꯒꯤ ꯃꯇꯥꯡ ꯆꯥꯗꯦ ꯍꯥꯏꯕ꯭ꯔꯥ
ꯍꯦꯔꯣꯝꯅꯤ ꯐꯣ ꯑꯁꯤꯒꯤ ꯀꯩꯝ ꯇꯧꯔꯣꯏꯗ ꯑꯁꯤꯀꯣ
ꯈꯪꯗꯦ
ꯈꯪꯗꯦ ꯌꯦꯡꯉꯁꯤ ꯌꯦꯡꯉꯁꯤ ꯗꯥꯎ ꯌꯦꯡꯉꯁꯤ ꯎꯄꯥꯏ ꯂꯩꯇꯦ ꯑꯩꯅ ꯅꯠꯇꯦ ꯑꯟꯇ꯭ꯔ ꯖꯥꯇꯤꯒꯤ ꯃꯤꯐꯝ ꯉꯁꯤ ꯃꯤꯍꯨꯠꯀꯤ ꯈꯨꯔꯥꯏ ꯀꯣꯟꯁꯝ
ꯅꯣꯏ ꯕꯥꯔ
ꯍꯥꯥ
ꯅꯣꯏ ꯕꯥꯔ
ꯅꯠꯇꯤꯌꯦ ꯀ꯭ꯂꯞꯇ ꯑꯟꯇꯦ ꯀ꯭ꯂꯞꯇ ꯀ꯭ꯂꯞꯇꯒꯤ ꯊꯥꯔꯛꯄꯅꯦ
ꯑꯣ
ꯃꯥꯏꯌꯦꯞꯇ ꯇꯧꯔꯒꯅꯦ ꯀ꯭ꯂꯞꯇ ꯑꯗꯨꯝ ꯅꯨꯡꯇꯤꯒꯤ ꯊꯥꯕꯅꯦꯕ ꯑꯌꯨꯛꯇ ꯑꯗꯣ ꯁꯥꯏꯟꯁ
ꯑꯣ
ꯑꯗꯨꯒꯤꯅꯤ ꯑꯗꯨ ꯑꯁ ꯅꯣꯡ ꯐꯥꯗꯣꯛꯀꯁꯨ ꯊꯥꯔꯛꯇꯕ ꯌꯥꯎꯕꯅꯤꯗ ꯅꯤꯡꯖꯪ ꯅꯤꯡꯖꯪ ꯊꯥꯕꯅꯤ ꯀ꯭ꯂꯞꯅꯦꯅ
ꯁꯣꯅꯣꯒꯤ ꯀ꯭ꯂꯞꯅꯤ ꯑꯗꯨꯗꯤ ꯀꯔꯤ ꯋꯥꯔꯤ ꯇꯧꯁꯦꯕ ꯃꯈꯥ
ꯈꯪꯗꯦ
ꯉꯁꯤꯗꯤ ꯀꯔꯤ ꯇꯧꯅꯤ
ꯑꯩꯗꯣ ꯑꯁ ꯑꯉꯥꯡ ꯑꯃꯅ ꯂꯝꯗꯦꯡꯗ ꯆꯠꯁꯦꯒ ꯍꯥꯏꯔꯝꯕꯅꯤꯅꯦ ꯊꯕꯛ ꯑꯃ ꯇꯃꯤꯁꯥ ꯒꯦꯟ
ꯑꯥꯎ
ꯑꯣ ꯈꯪꯗꯦ ꯐꯣꯟ ꯇꯧꯔꯛꯇ꯭ꯦ ꯀꯩꯗꯧꯔꯕꯅꯣ ꯈꯪꯗꯦ
ꯎꯝ
ꯅꯪꯗꯤ
ꯑꯩꯗꯤ ꯑꯗꯨꯝ ꯌꯨꯝꯗ ꯂꯩꯅꯤ
ꯑ ꯑꯁ ꯀꯌꯥ ꯌꯥꯝꯇꯥ ꯃꯥꯜꯂꯤꯅꯦ ꯇꯧꯔꯤꯁꯤꯦ
ꯑꯁ ꯌꯨꯝꯗ ꯂꯩꯕꯗꯨꯅꯦ ꯅꯨꯡꯉꯥꯏꯕꯗꯣ
ꯎꯝ
ꯅꯣꯏꯗꯤ ꯌꯨꯝꯗ ꯂꯩꯕ ꯅꯨꯡꯉꯥꯏꯇ꯭ꯔꯣ
ꯅꯨꯡꯉꯥꯏ ꯑꯩꯁꯨ ꯂꯩꯗ ꯌꯨꯝꯗ ꯑꯗꯨꯝ ꯊꯕꯛꯀꯨꯝꯕ ꯂꯩꯔꯦ ꯆꯠꯄꯩ ꯋꯥꯅꯤꯗ ꯌꯨꯝꯗ ꯑꯗꯨꯝ ꯂꯩ
ꯅꯪꯅ ꯃꯔꯝ ꯑꯣꯛꯄ ꯃꯥꯜꯂꯦ ꯍꯥꯏꯕꯗ
ꯅꯣꯏꯗꯤ ꯃꯤ ꯃꯤ ꯀꯌꯥ ꯂꯩꯕ꯭ꯔꯥ
ꯑꯩꯈꯣꯏ ꯃꯔꯤꯈꯛꯇꯅꯦ
ꯑꯥ
ꯅꯣꯏꯒꯤꯗꯤ ꯌꯥꯝꯕ꯭ꯔꯥ
ꯍꯣꯏ ꯍꯧꯖꯤꯛꯇꯤ ꯑꯩꯈꯣꯏꯁꯨ ꯃꯔꯤ ꯂꯩꯔꯤ ꯇꯣ ꯃꯄꯥꯟꯗ
ꯀ ꯃꯣ ꯄꯥꯟꯗꯥꯥꯡ
ꯎꯝ ꯏꯆꯦꯒ ꯏꯅꯥꯎꯅꯨꯄꯥ ꯑꯗꯨꯒ ꯏꯅꯥꯎꯅꯨꯄꯤ
ꯊꯕꯛ ꯇꯧꯕ ꯂꯥꯏꯔꯤꯛ ꯇꯝꯕ
ꯑꯥꯎ ꯏꯅꯥꯎꯅꯨꯄꯤꯗꯤ ꯅꯣꯏ ꯅꯣꯏ ꯁꯥꯏꯠꯇ ꯂꯩꯔꯝꯅꯤ
ꯑꯩꯗꯤ ꯈꯪꯗ꯭ꯔꯥ
ꯍꯥ
ꯑꯩꯗꯤ ꯌꯥꯝ ꯈꯪꯗ꯭ꯔꯥ
ꯍꯥꯌꯦꯍꯥꯌꯦ
ꯍꯩꯕꯅꯤ ꯍꯩꯕꯅꯤ
ꯑ
ꯎꯝ
ꯎ ꯈꯣꯏꯗꯒꯤ ꯑꯍꯥꯟꯕꯅ ꯅ꯭ꯔꯒ
ꯅ ꯀꯔꯤ
ꯅꯣꯏ ꯃꯤ ꯃꯔꯤ ꯂꯩꯌꯦ ꯍꯥꯏꯕꯗꯤ ꯑꯗꯨ
ꯑꯩꯈꯣꯏꯕꯕꯥ ꯑꯩꯈꯣꯏꯕ ꯑꯩ ꯏꯅꯥꯎꯄꯥ
ꯑꯣ ꯅꯪꯅ ꯑꯍꯟꯅꯤꯅ
ꯀ ꯃꯥꯅꯦ ꯃꯥꯅꯦ
ꯑꯩꯗꯤ ꯑꯅꯤꯗ
ꯏꯆꯦ ꯑꯃ ꯂꯩꯌꯦ ꯑ ꯏꯆꯦ ꯑꯃ ꯂꯩꯌꯦ ꯑꯗꯨ ꯑꯩ
ꯑꯗꯨꯅ ꯑꯗꯨꯅ ꯐꯠꯇ꯭ꯔꯣ
ꯎꯝ ꯑꯩꯒꯤ ꯃꯈꯥꯗ ꯏꯅꯥꯎꯅꯨꯄꯥ ꯑꯗꯨ ꯃꯊꯪꯗ ꯏꯅꯥꯎꯅꯨꯄꯤ ꯑꯗꯨ ꯃꯊꯗ ꯏꯅꯥꯎꯅꯨꯄꯥ
ꯎ ꯑꯍꯟ ꯑꯣꯏꯕꯁꯦ ꯌꯥꯝ ꯋꯥꯕꯅꯤ ꯑꯗ ꯑꯣꯏꯅꯤꯡꯉꯨꯅꯨꯗ ꯀ ꯁꯤ
ꯀꯥꯏꯗꯩꯅꯣꯗ
ꯏꯔꯥ
ꯍꯥꯏꯗꯤ ꯑꯋꯥꯕ ꯄꯨꯝꯕ ꯑꯗꯒꯤ ꯔꯦꯁꯄꯣꯟꯁꯤꯕꯤꯂꯤꯇꯤ ꯑꯅꯝꯕ ꯑꯍꯥꯟꯕ ꯂꯣꯏ ꯇꯥꯔꯛꯇꯣꯏꯅꯤꯗꯅ ꯑ
ꯎꯝ
ꯑꯗꯨꯒꯤꯅꯤꯗ
ꯑꯗꯨꯝ ꯂꯣꯏꯅꯃꯛ ꯃꯤ ꯂꯣꯏꯅꯃꯛ ꯄꯨꯟꯅ ꯄꯨꯕ ꯌꯥ ꯌꯥꯏꯅ
ꯌꯥꯏꯌꯦꯕꯀꯣ ꯑꯗꯨꯁꯨ ꯍꯦꯟꯅ ꯈꯟꯕ ꯈꯣꯠꯄ ꯀꯩꯅꯣ ꯇꯧꯕꯗꯗꯤ ꯑꯍꯟꯅ ꯍꯦꯛꯇ ꯍꯦꯜꯂꯛꯏꯗꯅ
ꯑꯁ ꯑꯗꯨ ꯑꯍꯥꯟꯕꯗꯣ ꯁꯨꯃꯥꯏꯅ ꯇꯧꯅꯤ ꯍꯥꯏꯔ ꯈꯟꯕꯤꯔꯒ ꯏꯅꯥꯎꯁꯤꯡꯁꯨ ꯇꯧꯗꯕꯅꯤꯅ
ꯁꯤꯀꯅꯤ ꯗꯥ ꯀꯦꯟ ꯇꯥꯖꯅ ꯎꯝ
ꯑꯩꯈꯣꯏ ꯑꯩꯈꯣꯏꯗꯗꯤ ꯑꯗꯨꯝ ꯇꯧꯗꯦ ꯂꯣꯏꯅꯃꯛ ꯁꯤ ꯇ ꯍꯥꯏ ꯀ꯭ꯔꯤ ꯇꯧꯁꯤꯔꯥ ꯃꯥ ꯃꯁꯥ ꯃꯁꯥꯅ ꯉꯝꯕ ꯑꯩ ꯁꯤ ꯇꯧꯔꯤꯒꯦ ꯑꯩ ꯁꯤ ꯇꯧꯔꯤꯒꯦ ꯍꯥꯏꯅ
ꯎꯝ
ꯑꯗꯨꯒꯤ ꯃꯤ ꯌꯥꯝꯕ ꯐꯥꯏꯌꯦ ꯍꯥꯏꯕꯅ
ꯑꯗꯣ ꯅꯪ ꯑꯩ ꯑꯣꯛ ꯑꯣ ꯀꯝ ꯀꯕꯤꯖꯒꯣ
ꯍꯥꯥ
ꯄꯥꯟ ꯄꯤꯖꯒꯦ ꯍꯥꯏꯅꯣ
ꯑꯁ ꯂꯥꯛꯑꯣ ꯑꯗꯨ ꯑꯣꯏꯔꯗꯤ
ꯂꯥꯛꯑꯒ ꯂꯥꯛꯑꯒ ꯄꯤꯖꯗꯗꯤ ꯑꯩ ꯑꯁ ꯆꯥ ꯉꯝꯃꯣꯏꯍꯦ ꯑꯃꯗꯤ ꯆꯥꯕ ꯉꯝꯃꯣꯏ
ꯑꯗꯨꯗ ꯆ ꯑꯃꯨꯛꯀ ꯀꯪꯍꯜꯂꯒ ꯄꯨꯔꯣ
ꯎꯝ ꯑꯁ ꯑꯩ ꯄꯦꯟꯈꯩ ꯄꯤꯖꯗꯣꯔꯤꯅꯦ ꯅꯪꯅ ꯅꯠꯇꯦ
ꯑꯥ
ꯄꯦꯟ ꯄꯦꯜꯍꯟꯗꯣꯔꯦꯕ ꯇꯧꯔꯤꯁꯦ ꯃꯅꯨꯡꯅꯨꯡꯁꯥꯁꯨ ꯆꯥꯏ ꯀꯅꯤ ꯃꯀꯣꯛꯁꯨ ꯆꯥꯏ ꯃꯈꯣꯡꯁꯨ ꯆꯥꯏ ꯂꯣꯏ ꯆꯥꯏ
ꯑꯥ
ꯐꯥꯏꯗ
ꯃꯈꯣꯡꯗꯣ ꯁꯣꯏꯕ